ꯑꯥ ꯇꯥꯕ꯭ꯔꯥ
ꯇꯥꯏꯌꯦ ꯇꯥꯏꯌꯦ ꯑꯩꯅ ꯄꯤꯛꯅ ꯇꯥꯏꯔꯥ ꯈꯪꯗ꯭ꯔꯤ
ꯅꯪ ꯂꯩꯈꯠꯂꯨꯅꯦ ꯂꯩꯈꯠꯂ ꯌꯥꯕꯔ ꯌꯦꯡꯉꯣ
ꯂꯩꯈꯠꯂꯦ ꯂꯩꯈꯠꯂꯦ
ꯉꯥꯡꯉꯣꯛꯑꯣꯅꯦ ꯁꯤꯒꯤ ꯃꯇꯥꯡꯗ ꯅꯪ ꯍꯥꯟꯅ ꯈꯔ ꯍꯥꯏꯔꯛꯑꯣꯕ
ꯑꯣ ꯁꯤꯒꯤ ꯃꯇꯥꯡꯁꯤꯁꯨ ꯑꯦꯛꯁꯄ꯭ꯂꯦꯅꯦꯁꯟ ꯇꯧꯔꯤꯁꯦ ꯑꯝ ꯃꯅꯤꯄꯨꯔꯤ ꯋꯥꯔꯤꯁꯥꯟꯅꯗꯨꯢꯅꯦꯕ ꯅꯪꯅ ꯌꯥꯝ ꯉꯥꯡꯗꯨꯢꯅꯦꯕ ꯁꯚꯦꯟꯇꯤ ꯄꯥꯔꯁꯦꯟꯁꯦ ꯅꯪꯒꯤ ꯕꯦꯛꯒ꯭ꯔꯥꯎꯟ
ꯀꯔꯤꯅꯣ ꯃꯔꯝ ꯀꯩꯒꯤꯅꯣꯕ
ꯍꯥꯏꯗꯤ ꯅꯪꯒꯥ ꯑꯩꯒꯁꯦ ꯑꯩꯅ ꯚꯦꯂꯤꯗꯦꯇꯔꯅꯦꯕ ꯅꯪꯁꯤꯅ ꯀꯣꯂꯤꯅꯦꯕ ꯑꯗꯣ ꯅꯪꯅ ꯑꯩꯅ ꯅꯪꯉꯣꯟꯗ ꯀꯣꯛꯇꯧ ꯅꯪꯅ ꯑꯃꯨꯛ ꯌꯥꯝ ꯉꯥꯡꯒꯗꯕꯅꯦꯕ ꯍꯥꯏꯗꯤ ꯑꯩ ꯇꯥꯕꯒꯤ ꯁꯔꯨꯛ ꯑꯣꯏꯗꯣꯏꯅꯦꯕ ꯍꯣꯏ ꯊꯔ꯭ꯥꯠꯇꯤ ꯄꯔ꯭ꯥꯁꯦꯟꯕꯨꯗꯤ ꯊꯥꯔꯇꯤ ꯄꯔ꯭ꯥꯁꯦꯟꯕꯨꯎꯤ ꯑꯩꯅ ꯉꯥꯡꯅꯤꯕ ꯑꯗꯣ
ꯎꯝ
ꯅꯪꯅ ꯈꯔ ꯌꯥꯝ ꯉꯥꯡꯒꯗꯕ ꯍꯥꯏꯇꯥꯔꯦ
ꯎꯝ
ꯑꯗꯨꯒꯤꯅꯤꯗ
ꯎꯝ ꯅꯪ ꯍꯥꯟꯅꯗꯒꯤ ꯇꯧꯕ꯭ꯔꯥ
ꯑꯩꯁꯨ ꯅꯦꯍꯥꯒ ꯇꯧꯔꯝꯃꯤ ꯏꯕꯦꯔꯝꯃ ꯃꯤꯋꯥ ꯉꯥꯡꯅꯕꯗꯅꯦ
ꯎꯝ ꯑꯁ ꯂꯣꯏ ꯁꯣꯢ ꯈꯔꯕ ꯅꯨꯡꯉꯥꯢꯔꯝ ꯃꯅꯤ
ꯑꯦ ꯂꯤꯔꯣ ꯂꯤꯔꯣ ꯈꯔꯒꯤ ꯋꯥꯔꯤ ꯂꯤꯔꯣ ꯇꯥꯔꯒꯦ
ꯈꯪꯗꯤꯌꯦ ꯑꯩ ꯁꯨꯃꯥꯏꯅ ꯇꯧꯔꯁꯦ ꯅꯪꯅꯅꯦ ꯀꯣꯏꯁꯟ ꯑꯃ ꯍꯦꯛꯇꯥ ꯍꯪꯉꯥꯛꯑꯣ ꯑꯗꯨꯢ ꯃꯊꯪꯗ ꯅꯪꯅꯅꯦ ꯑꯗꯨꯝ ꯋꯥꯔꯤꯗꯣ ꯑꯩꯅ ꯁꯥꯡꯗꯣꯔꯛꯂ ꯂꯤꯕ ꯌꯥꯕ꯭ꯔꯥ ꯌꯦꯡꯒꯦꯕ
ꯑ ꯀꯩ ꯌꯦꯟꯖꯥꯡ ꯆꯥꯔꯒꯦ
ꯑꯁ ꯂꯣꯏꯔꯦꯍꯦ ꯏꯔꯣꯝꯕ ꯑꯗꯨꯗꯤ ꯋꯥꯔꯤ ꯑꯃꯗ ꯂꯣꯏꯔꯦ
ꯀꯩꯗꯧꯕꯒꯤ ꯅꯣ
ꯑ ꯁꯤꯒꯤ
ꯀꯩ ꯀꯩꯗꯧꯔꯤꯒꯦ ꯃꯥꯁꯤꯗꯤ
ꯑꯩ ꯍꯥꯥ
ꯅꯪ ꯇꯔ꯭ꯥꯟꯁꯂꯦ ꯇ꯭ꯔꯥꯟꯁꯂꯦꯁꯥꯟꯒꯤꯗꯣ ꯋꯥꯠꯂꯤꯕꯣ ꯇꯥꯕ꯭ꯔꯣ
ꯋꯥꯠꯂꯤ ꯍꯥꯏ ꯇꯥꯏꯌꯦ ꯇꯥꯏꯌꯦ ꯍꯟꯗꯛ ꯂꯣꯏꯗꯨꯢꯅꯦ ꯇꯥꯏꯌꯦ ꯍꯜꯂꯣ
ꯑꯣ ꯇꯥꯢꯌꯦ ꯇꯥꯢꯌꯦ ꯎꯝ ꯇꯨꯋꯦꯜꯐ ꯃꯤꯅꯠꯁ ꯋꯦꯋꯦ ꯇꯨꯋꯦꯜꯐ ꯃꯤꯅꯠꯁꯅꯦꯕꯀꯣ ꯇꯥꯕ꯭ꯔꯥ ꯍꯜꯂꯣ ꯑꯣꯑꯣ ꯇꯥꯕ꯭ꯔꯣ ꯍꯜꯂꯣ ꯍꯜꯂꯣ ꯏꯁꯇꯤꯀꯨꯃꯔꯤ